ꯍꯜꯂꯣ ꯑꯩꯅꯦ ꯌꯥꯝ ꯅꯨꯡꯉꯥꯏꯇꯦꯀꯣ ꯑꯩꯅ ꯊꯥꯏꯔꯤꯁꯤꯅꯦ ꯇꯠꯆꯈꯤꯗꯣꯏꯅꯤꯅꯥꯕ
ꯀꯔꯤꯒꯤ ꯅꯨꯡꯉꯥꯏꯖꯩ ꯚꯥꯏ ꯅꯦꯠ ꯀꯔꯤꯒꯤ ꯅꯦꯠ ꯅꯨꯡꯉꯥꯏꯇ꯭ꯔꯤꯕꯖꯗ
ꯍꯥꯏꯗꯤ ꯅꯦꯠꯇ ꯇꯠꯈ꯭ꯔꯗꯤ ꯀꯃꯥꯏꯅ ꯐꯣꯟꯗ ꯇꯠꯂꯣꯏꯗ꯭ꯔꯣ
ꯌꯥꯝ ꯅꯦꯠꯇꯨ ꯌꯥꯝ ꯅꯨꯡꯉꯥꯏꯇ꯭ꯔꯕ ꯍꯥꯏꯁꯦ
ꯃꯣꯏꯖꯤꯦ ꯅꯖꯝ ꯃ ꯏꯠꯇ ꯑꯩꯈꯣꯏ ꯍꯟꯗꯛꯀꯤ ꯅꯠ ꯑꯃꯛ ꯂ ꯑꯩ ꯍꯌꯦꯡ ꯏꯌꯥꯔꯇꯦꯜ ꯂꯥꯛꯑꯅꯤ ꯑꯗꯨ ꯑꯗꯨꯗꯤ ꯀ ꯅꯨꯡꯉꯥꯏꯔꯅꯤ
ꯑꯦꯠꯇꯤꯦꯝꯒꯤ
ꯑꯥ
ꯑꯃ ꯑ ꯑꯃ ꯄꯨꯁꯟꯗꯥꯏꯅꯦ
ꯑꯗꯨꯗꯅꯦ ꯃꯤꯅꯦ ꯅꯨꯡꯉꯥꯏꯇꯦ ꯍꯥꯏꯁꯦ ꯑꯗꯨꯅꯦ ꯌꯥꯝ ꯅꯨꯡꯉꯥꯏꯇꯦ ꯃꯣꯏꯅꯦ ꯄꯠꯄ ꯌꯥꯝ ꯇꯠꯂꯦꯕ ꯉꯥꯏꯍꯥꯛ ꯉꯥꯏꯍꯥꯛ ꯇꯪꯉꯒ ꯃꯣꯏꯒꯤ ꯃꯦꯞꯁꯦ ꯊꯥꯗꯈꯤꯕꯗꯣ ꯅ ꯇꯈꯖꯤ ꯇꯣꯏ ꯐꯣꯟ ꯄꯩꯁꯥꯁꯨ ꯌꯥꯎꯗꯅꯤꯅ
ꯍ
ꯃꯤꯔꯥꯕꯨ ꯈꯦꯔꯗꯤ
ꯎꯝ ꯑꯗꯨꯅꯦ ꯑꯩꯅ ꯅꯉꯣꯟꯗ ꯍꯥꯏꯅꯤꯡꯉꯤꯁꯦ ꯑꯁ ꯕꯣꯜ ꯌꯦꯡꯁꯤꯦꯅ ꯈꯜꯂꯝꯃꯅꯤꯅꯦ ꯅꯪ ꯕꯣꯜ ꯌꯦꯡ ꯆꯠꯇ꯭ꯔꯣ
ꯊꯣꯛꯝꯕꯅꯦ ꯀꯩꯅꯣ ꯑꯃꯨꯛ ꯆꯪꯉꯦꯗ ꯃꯣꯏꯒꯤ ꯄ꯭ꯔꯣꯖꯦꯛꯇꯔꯗꯣ ꯌꯥꯝꯅ ꯃꯝꯃꯤ
ꯀꯔꯤꯒꯤꯅꯣ ꯍꯥꯏꯁꯦ
ꯈꯪꯗꯦ ꯀꯩꯒꯤꯅꯣ ꯑꯍꯣꯡꯕ ꯑꯣꯏꯗꯣꯏꯔꯥ ꯌꯥꯝꯅ ꯃꯝꯃꯤ
ꯃꯍꯣꯡ ꯑꯣꯏꯔꯝꯒꯅꯤ ꯃꯝꯕ꯭ꯔꯥ ꯃꯌꯥꯝꯅ
ꯑ ꯃꯣꯏ ꯕꯣꯠꯆꯧ ꯃꯣꯏꯅ ꯉꯁꯥꯏ ꯍꯥꯏꯔꯝꯕꯅꯦ ꯃꯣꯏꯅ ꯂꯩꯌꯦ ꯄ꯭ꯔꯣꯖꯦꯛꯇꯔ ꯑꯃ ꯃꯣꯏ ꯍꯥꯏꯁꯦ ꯑꯩ ꯁꯨꯝ ꯀꯅꯥ ꯀꯅꯥꯅꯣ ꯈꯪꯗꯦ
ꯑꯗꯣ ꯀꯩꯅꯣ ꯇꯧꯔꯤꯕ ꯀꯩꯅꯣ ꯇꯧ ꯃꯣꯏꯒꯤ ꯑꯩꯈꯣꯏꯒꯤ ꯄ꯭ꯔꯣꯖꯦꯛꯇ ꯊꯥꯡꯉꯦ ꯍꯥꯏꯇꯥꯔꯦ ꯃꯣꯏ ꯑꯉꯧꯕ ꯑꯃ ꯑꯃ ꯍꯥ ꯆꯠꯀꯗꯃꯤꯅꯦ ꯑꯩꯈꯣꯏ ꯃꯣꯏ ꯋꯥꯜꯗꯨꯅ ꯑꯣꯏꯔꯝꯒꯅꯦꯕ ꯃꯝꯃꯤꯗꯣ
ꯏꯁꯀ꯭ꯔꯤꯟꯗꯨꯗꯤ ꯍꯥꯞꯄꯅꯤ ꯑꯩꯈꯣꯏ ꯍꯣꯏ ꯃꯥꯐꯤ ꯑꯉꯧꯕ
ꯑꯗꯨꯕꯨ ꯃꯝꯕ
ꯑꯗꯨ ꯃꯝꯃꯦ ꯀꯔꯤꯅꯣ ꯈꯪꯗꯦ ꯌꯥꯝ ꯃꯃꯧꯕ ꯌꯦꯡꯒꯦꯅ ꯊꯣꯛꯑꯝꯕꯅꯦꯕ ꯑꯩꯈꯣꯏꯁꯦ ꯌꯥꯝꯅ ꯃꯝꯃꯝꯕ ꯑꯣꯏ
ꯄꯣꯖꯦ ꯀꯕꯔꯣꯒꯅꯤꯗ
ꯑꯗꯨꯃꯥꯏꯅ ꯑꯣꯏꯗꯧ ꯃꯥꯜꯂꯦ ꯃꯤꯦ ꯃꯤꯕꯨ ꯌꯥꯝ ꯉꯧꯋꯤ ꯂꯩꯍꯧꯔꯦ ꯂꯩꯀꯥꯏ ꯍꯥꯅꯨ ꯑꯗꯒꯤ
ꯀꯔꯤ ꯈꯈꯣꯏꯕ ꯂꯩꯦ ꯍꯧꯕ꯭ꯔꯥ
ꯅꯣꯏꯕ
ꯑꯥ
ꯅꯨꯄꯥ ꯚ ꯎꯔꯝꯗꯦꯗ ꯆꯪꯉꯛꯇꯕꯩꯔꯥ ꯑꯩꯅ
ꯑꯣ
ꯁꯣꯔꯣꯛꯇ ꯌꯦꯡꯉꯨꯕꯅꯤꯗꯤ ꯌꯥꯝ ꯎꯧꯕ ꯍꯥꯏꯇꯥꯔꯦ
ꯅꯪ ꯁꯣ ꯇꯕ
ꯌꯧꯔꯝꯃꯤ ꯂꯝꯄꯥꯛꯇ ꯄꯥꯎꯕ ꯑꯩꯒ ꯕꯣꯅꯤꯒ ꯍꯥ
ꯣ ꯅ ꯁꯂꯛꯄꯗꯔ ꯍꯥꯏꯖ
ꯑꯥ
ꯕꯣꯅꯤꯗꯨ ꯐꯣꯟ ꯇꯧꯔꯛꯀꯦ ꯍꯥꯏꯔꯝꯕꯅꯤꯅꯦ ꯇꯧꯔꯛꯇꯧ ꯃꯥꯅꯤ ꯐꯣꯟ ꯑꯃꯝ ꯂꯧꯕꯤꯈꯣ ꯈꯪꯗꯦ
ꯑꯩꯅ ꯍꯥꯏꯕꯅꯤ ꯑꯩ ꯑꯣꯏꯅ ꯇꯧꯕꯤꯔꯁꯦ ꯑꯩꯅ ꯇꯧꯔꯒꯦ ꯗꯒ ꯌꯥ ꯋꯥꯒꯅꯤ
ꯋꯥꯔꯔ ꯀꯩ ꯃꯅ ꯎꯅꯔꯒꯦ
ꯍꯋꯥꯏ ꯆꯥꯏꯗꯅ ꯕꯤꯠ ꯀ ꯌꯥꯎꯈꯤꯗꯅ ꯉꯔꯥꯡꯒꯤ ꯉꯔꯥꯡꯒꯤ ꯁꯥꯗꯨꯅꯤ ꯁꯥꯗꯨꯁꯨ ꯇꯥꯔꯒ
ꯑꯗꯨ ꯍꯋꯥꯏ ꯇꯥꯕꯗꯤ ꯀꯩ ꯐꯥꯎꯕꯅꯤ
ꯍꯥꯥ
ꯑꯁꯤ ꯍꯋꯥꯏ ꯆꯥꯕꯁꯤ ꯀꯔꯤ ꯐꯥꯎꯒꯦꯕ
ꯊꯑꯣꯣꯏꯏꯁꯦ ꯈꯤꯇꯪ ꯅꯨꯡꯉꯥꯏꯇꯕ ꯑꯃꯗꯤ ꯐꯥꯎꯏ ꯀꯩꯅꯣ ꯇꯧꯔꯤꯁꯦ
ꯑꯥ ꯑ ꯑꯩ ꯈꯛꯇꯔꯣ ꯚꯥꯏ ꯀꯩꯅꯣ ꯉꯥꯔꯨꯕ ꯑꯃ ꯌꯥꯎꯗ꯭ꯔꯣ
ꯉꯥꯎꯔꯕꯨ ꯑꯩꯈꯣꯏ ꯕꯥꯆꯧꯒꯤ ꯈꯨꯗꯣꯡ ꯑ ꯐꯨꯠꯄ ꯑꯗꯨ ꯐꯨꯠꯈ꯭ꯔꯕꯅꯤꯅ ꯃꯍꯤ ꯃꯍꯤꯗꯨꯗꯤ ꯃꯣꯏꯅ ꯑꯍꯥꯎꯕꯗꯨꯗꯤ ꯂꯧꯊꯣꯛꯈ꯭ꯔꯕꯅꯤꯅ ꯑꯩꯈꯣꯏ ꯇꯥꯃꯣꯗ ꯊꯣꯡꯉꯝꯃꯤ ꯆꯥꯕꯥꯎ ꯅꯨꯄꯤꯨ
ꯀꯅꯣꯗꯣ ꯑꯕ
ꯄꯇꯣ
ꯅ ꯅꯪ ꯃꯩꯇꯩ ꯃꯌꯦꯛꯀꯤ ꯇꯥꯛꯁ ꯄꯤꯔꯛꯇ꯭ꯔꯦꯕ
ꯄꯤꯔꯛ
ꯍꯗ ꯎꯝ ꯑꯦ ꯅꯤꯡꯉꯥ ꯑꯗꯨ ꯆꯥꯊꯣꯛꯁꯤ ꯀꯩꯅꯣ
ꯆꯖꯩ ꯏꯀꯣꯗꯣꯞ ꯐꯪꯉꯦ ꯍꯥꯏꯕ꯭ꯔꯣ
ꯈꯪꯗꯦꯅꯦ ꯑꯩ ꯍꯪꯒꯦꯅꯦ ꯉꯁꯥꯏ ꯍꯪꯉꯝꯕꯗꯒꯤ
ꯅꯥꯕ ꯑꯗꯨꯁꯨ ꯄꯤꯛꯅ ꯉꯝꯃꯕ꯭ꯔꯥ ꯈꯪꯗꯦꯔ ꯅꯥꯕ
ꯉꯝꯕ ꯃꯅꯤ ꯉꯝꯕ ꯃꯅꯤ
ꯑꯩꯈꯣꯏ ꯅꯨꯄꯤꯅ ꯑꯩꯈꯣꯏꯒꯤ ꯊꯥꯏꯅꯗꯤ ꯃꯄꯤꯅꯖꯀꯤꯦ
ꯑꯗꯨꯒꯨꯝꯕꯗꯣ ꯇꯧꯔꯤꯁꯦ ꯅꯪꯉꯣꯟ ꯅꯨꯡꯉꯥꯏ ꯅꯨꯡꯉꯥꯏ ꯋꯥꯔꯤ ꯇꯧꯕꯗꯅ
ꯀꯥꯟꯗꯕ
ꯀꯕꯥ ꯅ꯭ꯔ ꯀꯕꯥ ꯑ ꯅꯦ ꯃꯦ ꯍꯗꯣ
ꯑꯥ ꯃꯗꯨ ꯑꯗꯨꯝ ꯌꯥꯅꯤꯗ
ꯑꯗꯨ ꯌꯥꯔꯦ ꯀꯩꯅꯣ ꯑꯗꯨ ꯇꯧꯔꯁꯦ ꯑꯗꯨ ꯐꯖꯔꯦ ꯑꯗꯨꯅꯦ ꯑꯗꯨ ꯉꯍ ꯑꯩꯈꯣꯏꯅ ꯊꯤꯔꯛꯄꯗꯨꯗꯗꯤ ꯑꯗꯨꯒꯨꯝꯕꯜ ꯖꯥꯔꯦ ꯋꯥ
ꯌꯥꯔ
ꯅꯣꯏꯅ ꯑꯃ ꯍꯪꯉꯝꯕꯗꯣ ꯍꯪꯕ꯭ꯔ ꯍꯥꯞꯅ ꯆꯪꯉꯕꯗꯣ
ꯑꯣꯏꯅꯅꯦ ꯏꯁ
ꯏ ꯀꯦ ꯍꯥꯏꯔꯣ
ꯑꯃꯗ ꯑꯃꯁꯨ ꯅꯤꯄꯥꯜꯅꯤ
ꯑꯃꯗ
ꯑꯗꯨꯁꯨ ꯑꯃꯣꯝ ꯑꯣꯏꯃꯦ ꯂꯤꯕꯨꯗꯤ ꯈꯔ ꯂꯤꯍꯧꯔꯦꯕ
ꯑꯗꯨ ꯅꯠꯇꯕ ꯑꯃꯁꯨ ꯍꯪꯉꯝꯃꯤꯗꯨꯗꯤ ꯂꯥꯛꯑꯕ ꯑꯃꯁꯨ
ꯑꯣ ꯀꯩꯅꯣꯗ꯭ꯔꯣ ꯀꯔꯤꯃ ꯍꯥꯏꯕꯗꯣ ꯑꯗꯨꯒꯤ ꯂꯥꯕꯗꯣ ꯑꯅꯤ ꯆꯥꯝꯃꯉꯥ ꯑꯗꯒꯤ ꯕꯤꯂꯥꯀꯤ ꯑꯃꯛ ꯂꯥꯎꯗ
ꯅꯥꯃꯣ ꯑꯣ
ꯑꯗꯨꯅ ꯆꯅꯤꯄꯥ ꯌꯥꯡꯈꯩ ꯔꯥ ꯌ ꯄꯤꯌꯨꯏ ꯑꯃꯃꯝꯗ
ꯑꯗꯨ ꯇ ꯕꯤꯂꯥꯏꯗꯨꯗ ꯇꯥꯡꯉꯁꯨ ꯍꯪꯉꯝꯃꯤ ꯑꯗꯨꯗꯤ
ꯀꯪꯂꯥꯗꯨꯗꯤ ꯀꯩꯅꯣ ꯍꯥꯏꯈꯤꯕꯕꯣ
ꯑꯅꯤ ꯀꯌꯥꯅꯅꯨꯡ ꯍꯥꯏꯔꯦ ꯑꯅꯤ ꯑꯩꯈꯣꯏꯅ ꯂꯥꯛꯑꯕ ꯑꯆꯧꯕꯗ ꯑꯅꯤ ꯆꯥꯝꯃꯉꯥ ꯄꯤꯔꯒꯦ ꯍꯥꯏꯗꯅ ꯑꯗꯨ ꯅꯠꯇꯕꯅꯤꯅ ꯃꯅꯨꯡꯗ ꯌꯦꯡꯕꯅꯣ ꯀꯌꯥꯝ ꯆꯥꯎꯔꯒꯦꯕ
ꯃꯅꯨꯡ ꯑꯥ ꯑꯩꯈꯣꯏꯒꯤ ꯊꯣꯡ ꯃꯌꯥꯒꯤꯗ꯭ꯔꯣ
ꯎ ꯉꯠꯇꯌꯥ ꯑꯍꯥꯟꯅ ꯑꯩꯈꯣꯏꯅ ꯕꯤꯂꯥꯏꯇꯤ ꯌꯦꯡꯉ ꯃꯇꯨꯡꯗ ꯑꯃ ꯆꯪꯕꯗꯣ
ꯑꯗꯨ ꯃꯃꯟꯗꯣ ꯑꯩ ꯐꯖꯅ ꯇꯥꯍꯧꯗꯅꯦꯕ
ꯎ ꯃꯆꯥꯠꯇ꯭ꯔꯕ ꯑꯗꯨꯁꯨ
ꯃꯨꯟꯅ ꯌꯦꯡꯗ꯭ꯗꯥ ꯑꯗꯨ ꯃꯣꯏ ꯃꯈꯥꯗꯣ ꯌꯥꯝ ꯃꯝꯃꯧꯕꯅꯤ
ꯎꯝ ꯑꯗꯨ ꯉꯔꯥꯡꯅꯤꯗꯨꯗꯤ ꯌꯥꯔꯦꯦ ꯑꯃꯗꯨꯗꯤ ꯁꯥꯔꯦ ꯌꯥꯝꯁꯨ ꯌꯥꯔꯦ ꯑꯗꯨꯝꯗꯤ
ꯌꯥꯝꯅ ꯕꯦꯁ ꯇꯥꯔꯦ ꯍꯥꯎꯁꯨ ꯍꯥꯎꯗꯧ ꯃꯥꯜꯂꯦ ꯈꯣꯡ ꯃꯈꯨꯠꯀ ꯑꯗꯨ ꯆꯥꯎꯍꯧꯋꯦ ꯃꯣꯠ ꯃꯈꯨꯠꯇꯤ ꯄꯥꯟꯊꯦ ꯃꯁꯥ ꯗꯥꯥꯏꯒꯗ
ꯎꯝ ꯑꯗꯨ ꯑꯗꯒꯤ ꯐꯥꯁ ꯃꯕꯣꯔꯤꯡꯒ ꯇꯧꯊꯣꯛꯑꯗꯕꯅꯤ
ꯀꯗꯥ ꯏꯗꯅꯥ ꯃꯊꯦ
ꯈꯪꯗꯅꯦ ꯀꯣꯜꯗ ꯈꯪꯗꯅꯦꯅ
ꯄꯤꯀꯣꯜꯗꯣ ꯑꯩꯈꯣꯏ ꯁꯤ ꯒ꯭ꯔꯨꯞꯁꯤꯗ ꯌꯥꯎꯔꯝꯝꯕꯅꯤꯅ
ꯌꯥꯎꯗꯅꯦ ꯑꯗꯨꯏꯅꯤꯅꯦ ꯀ ꯀꯔꯤꯁꯦ ꯑ
ꯅꯪꯗꯤ ꯐꯪꯉꯝꯒꯅꯤ ꯀꯔꯤꯝꯇ ꯍꯥꯏꯔꯛꯇꯦ
ꯍꯝꯒꯅꯤ ꯈꯝꯒꯅꯤ ꯃꯣꯏꯒꯤ ꯑꯁꯤ ꯆꯪꯉꯦ ꯍꯥꯏꯕ ꯅꯠꯇ꯭ꯔꯣ
ꯑ
ꯆꯉꯗꯅ
ꯀ ꯇ ꯍꯅ
ꯑꯊꯤꯡꯕ ꯑꯃ ꯂꯩꯔꯝꯒꯅꯤ ꯃꯥꯏꯁꯦ
ꯀꯅꯥꯅ ꯊꯤꯡꯗꯣꯏꯅꯣ ꯃꯌꯨꯝꯒꯤ ꯃꯤꯅ
ꯊꯤꯡꯕꯤꯅꯕ ꯂꯩꯔꯗꯤ ꯃꯥꯒꯤꯗꯤ ꯈꯨꯨꯝ ꯑꯩꯈꯣꯏꯅꯕꯨꯠ ꯊꯤꯡꯕꯤꯅꯕ ꯍꯥꯏꯁꯦ ꯇꯣꯡꯉꯜꯂꯦ ꯃꯥꯡꯒꯗꯔꯤ ꯑꯃꯨꯛ
ꯃꯤꯑꯣꯏꯗꯤ ꯃꯆꯥ ꯑꯃꯁꯁꯨ ꯌꯥꯎꯕ ꯑꯗꯨꯗꯤ
ꯑꯗꯨꯅꯦ
ꯑ ꯍꯣꯏ ꯌꯥꯕꯗꯤꯌꯥ ꯀꯅꯤꯗ ꯑꯉꯥꯎꯗꯤ
ꯎꯝ
ꯑꯗꯨꯅ ꯋꯥꯔꯤꯗꯨ ꯁꯥꯟꯅꯗꯕꯗꯤ ꯌꯥꯔꯣꯏꯕ ꯃꯉꯣꯟꯗ ꯃꯥꯥꯟꯅꯕꯨꯗꯤ ꯑꯗꯨꯝ ꯄꯃꯨꯛꯒ ꯆꯥꯗ ꯍꯥꯏꯕꯅꯦꯕ
ꯑꯣ ꯑꯩ ꯑꯗꯨ ꯐꯣꯟ ꯇꯧꯔ ꯍꯪꯒꯦꯅ ꯑꯩ ꯉꯥꯏꯍꯥꯛ ꯂꯩ ꯇꯧꯔꯀꯦ
ꯎꯝ ꯎꯝ ꯎꯝ